ꯅꯨꯡꯉꯥꯏꯔꯤꯕ꯭ꯔꯣ
ꯍꯣꯏ ꯅꯨꯡꯉꯥꯏꯔꯤꯑꯦ ꯁꯣꯝꯗꯤ ꯀꯩꯗꯧꯔꯒ ꯂꯩꯕ꯭ꯔꯣ
ꯉꯥꯏꯇꯦ
ꯇꯧꯔꯒꯦ ꯅꯨꯡꯉꯥꯏꯇꯕꯗꯨꯕꯣ
ꯁꯟꯁꯥ ꯆꯥꯕꯒꯦꯔꯥ ꯀꯩꯒꯤꯅꯣ ꯊꯋꯥꯏꯗꯧ ꯅꯨꯡꯉꯥꯏꯗꯦ
ꯏꯁ ꯆꯥꯕꯗꯤ ꯄꯤꯡꯀꯣꯠ ꯑꯅꯤ ꯑꯍꯨꯝ ꯆꯥꯔꯝꯅꯤꯀꯣ ꯅꯆꯤꯟ ꯌꯥꯝ ꯊꯤꯔꯛꯀꯅꯨ
ꯄ꯭ꯂꯦꯠ ꯑꯃꯒꯥꯛꯇꯅꯦ
ꯑꯦ
ꯀꯦ ꯖꯤ ꯑꯅꯤ ꯀꯦ ꯖꯤ ꯑꯅꯤ ꯇꯥꯕ ꯄ꯭ꯂꯦꯠ ꯑꯃ ꯆꯥ ꯂꯣꯏꯔꯦ
ꯑꯁ ꯅꯊꯟꯇ ꯂꯣꯏ ꯆꯥꯊꯣꯛꯄ
ꯎꯝ
ꯌꯥꯏꯅꯦ ꯅꯪꯁꯦ ꯑꯗꯨꯝ
ꯑꯩꯒꯤꯁꯤ ꯅꯨꯄꯥꯅꯤꯅꯦ ꯐꯥꯁꯨ ꯐꯠꯇ꯭ꯔꯁꯨ
ꯌꯥꯝꯅꯗꯤ ꯆꯥꯎꯅꯨ ꯌꯥꯝ ꯆꯥꯕꯁꯦ ꯍꯛꯆꯥꯡ ꯐꯠꯇꯕꯅꯦ
ꯍꯈꯤꯇꯥꯡ ꯐꯥꯅꯤ ꯍꯥꯏ ꯆꯥꯔꯦꯅꯦ
ꯑꯗꯨ ꯑꯣꯏꯔꯁꯨ ꯆꯥꯡ ꯂꯩꯑꯦꯅ ꯅꯪꯅ ꯍꯟ ꯍꯦꯟꯅ ꯆꯥꯔꯗꯤ ꯍꯛꯆꯥꯡꯁꯨ ꯐꯔꯔꯣꯏ ꯑꯗꯨꯒꯤꯅꯤꯗ
ꯅꯣꯏ ꯀꯦ ꯏꯟꯁꯥꯡ ꯇꯣꯡꯒꯦ ꯀꯩ ꯌꯦꯟꯁꯥꯡ ꯊꯣꯡꯒꯦ ꯅꯣꯏꯗꯤ
ꯑꯩꯈꯣꯏꯗꯤ ꯉꯁꯤꯁꯦ ꯑꯩꯈꯣꯏꯒꯤ ꯑꯌꯨꯛꯀꯤ ꯕꯣꯁꯅꯕꯗꯣ
ꯎꯝ
ꯑꯩꯈꯣꯏꯒꯤ ꯈ꯭ꯋꯥꯏꯗꯒꯤ ꯏꯃꯥꯟꯅꯕ ꯍꯥꯏꯇꯥꯔꯦ ꯈ꯭ꯋꯥꯏꯗꯩ ꯄꯥꯝꯖꯕ ꯑꯃ ꯁꯥꯟꯅꯈ꯭ꯔꯦꯕ ꯑꯗꯨ ꯃꯥꯁꯦ ꯋꯥꯔꯦ ꯋꯥꯅ ꯕꯣꯗꯣ ꯉꯝꯈ꯭ꯔꯦꯅ ꯑꯗꯨꯒꯤ ꯑꯁ ꯅꯨꯡꯉꯥꯏꯇꯦ ꯉꯁꯤꯗꯤ ꯌꯦꯟꯁꯥ ꯑꯣꯏꯅ ꯇꯧꯔꯁꯦ ꯍꯥꯏꯅ ꯉꯁꯥꯏ ꯑꯩꯈꯣꯏꯅꯤ ꯌꯦꯟꯁꯥꯡ ꯂꯩꯕ ꯆꯠꯄ ꯀꯥꯟꯗ ꯌꯦꯟꯁꯥꯁꯨ ꯈꯔ ꯂꯩꯔꯛꯑꯦ ꯑꯗꯨꯗ ꯌꯦꯟꯁꯥꯁꯦ ꯑꯩꯈꯣꯏ ꯏꯆꯦꯈꯣꯏꯅꯤ ꯊꯣꯡꯗꯣꯏꯅꯦ ꯑꯩꯅ ꯊꯣꯡꯗꯣꯏꯅꯦꯗ ꯏꯆꯦ ꯊꯣꯡꯕꯁꯦ ꯍꯥꯏꯕꯕꯨꯗꯤ ꯍꯩꯌꯦ ꯑꯗꯨꯕꯨ ꯃꯥꯒꯤ ꯈꯨꯠ ꯈꯨꯊꯣꯡꯁꯦ ꯍꯥꯎꯔꯒ ꯈꯔ ꯃꯍꯥꯎ ꯈꯦꯠꯅꯩꯕ ꯑꯩꯈꯣꯏꯕꯀꯣ ꯑꯗꯣ ꯑꯩꯅ ꯑꯩꯅ ꯊꯣꯡꯕꯤꯒꯦ ꯍꯥꯏꯕ
ꯑꯩ ꯆꯞ ꯃꯥꯟꯅꯩ ꯅꯣꯏ ꯒꯦꯡꯗꯣ ꯑꯩꯒꯤ ꯈꯨꯠꯇꯤ ꯈꯔ ꯇꯣꯉꯥꯟꯕꯅꯦꯍ
ꯑꯦꯁ ꯅꯪꯒꯤ ꯈꯨꯠꯇꯤ ꯀꯩꯁꯨ ꯅꯠꯇꯦ ꯑꯩꯒꯤ ꯈꯨꯠꯅ ꯍꯦꯟꯅ ꯍꯥꯎꯕꯅꯦ
ꯎꯝ ꯅꯪ ꯑꯩꯈꯣꯏ ꯍꯥꯎꯋꯦ ꯍꯥꯏꯔꯗꯤ ꯂꯣꯏꯔꯦꯍꯦ
ꯐꯥꯒꯤ ꯇꯧꯕꯅꯦꯗ ꯑ ꯁꯨꯝꯅ ꯁꯨꯝ ꯑꯗꯨꯝ ꯅꯪ ꯅꯨꯡꯁꯤꯕꯒꯤ ꯂꯛꯅꯕ ꯋꯥꯅꯤ ꯅꯁꯥꯏꯗꯣ ꯌꯥꯝ ꯅꯣꯛꯅꯤꯡꯕꯅꯦ ꯑꯩꯈꯣꯏ ꯏꯆꯦꯒ ꯑꯩꯈꯣꯏꯅꯤꯗꯣ
ꯑꯝ
ꯀꯩꯅꯣ ꯊꯣꯛꯣꯑꯕ ꯀꯩꯊꯦꯜꯗ ꯏꯟꯁꯥꯡꯒꯨꯝꯕ ꯏꯟꯁꯥꯡ ꯅꯥꯄꯤꯒꯨꯝꯕ ꯂꯩꯔꯨꯁꯦ ꯍꯥꯏꯅ ꯊꯣꯛꯑꯦꯕꯀꯣ ꯑꯩꯈꯅꯤꯁ ꯌꯦꯟꯁꯥꯡꯁꯦ ꯂꯩꯔꯦ ꯑꯩꯈꯣꯏꯁꯦ ꯌꯦꯟ ꯂꯩꯁꯤꯔꯥ ꯉꯥ ꯂꯩꯁꯤꯔꯥ ꯍꯥꯏꯅ ꯃꯇꯝ ꯌꯥꯝ ꯂꯦꯟꯕ ꯀꯥꯟꯗ ꯃꯇꯝꯁꯦ ꯊꯨꯅ ꯑꯗꯨꯝ ꯆꯠ ꯈꯈ꯭ꯔꯦꯕꯗꯨ ꯈꯪꯍꯧꯗ꯭ꯔꯦꯕ ꯑꯗꯨ ꯃꯇꯨꯡꯗ ꯑꯩꯈꯣꯏꯅꯤꯁꯦ ꯑꯃꯨꯛ ꯍꯜꯂꯛꯑꯦꯕꯀꯣ ꯂꯝꯕꯤꯗꯣ ꯈꯔ ꯁꯥꯡꯉꯦꯕ ꯈꯨꯅꯤꯁꯦ ꯑꯗꯨꯝ ꯈꯔ ꯉꯁꯤꯁꯦ ꯈꯔ ꯑꯗꯨꯝ ꯁꯥꯏꯌꯦꯕꯀꯣ ꯑꯗꯨꯒꯤ ꯋꯥꯔꯦ ꯍꯥꯏꯅ ꯑꯩꯈꯣꯏꯅ ꯍꯥꯏ ꯂꯥꯛꯑꯦ ꯍꯜꯂꯥꯛꯄ ꯀꯥꯟꯗ ꯑꯩꯈꯣꯏꯒꯤ ꯊꯣꯡꯅꯥꯎ ꯍꯥꯏꯅꯗꯤꯦ ꯑꯩꯈꯣꯏꯒꯤ ꯊꯣꯡ ꯍꯥꯏꯔꯦ ꯑꯩꯈꯣꯏ ꯂꯩꯀꯥꯏ ꯑꯩ ꯊꯣꯡꯗꯣ ꯑꯗꯨ ꯌꯧꯕ ꯀꯥꯟꯗ ꯑꯍꯟ ꯈꯔ ꯂꯦꯞꯂꯝꯃꯦ ꯑꯍꯟ ꯈꯔ ꯍꯣꯏ ꯑꯍꯟ ꯍꯥꯏꯕꯗꯤ ꯎꯄꯨꯒꯨꯝꯕꯒꯤꯀꯣ ꯑꯩꯈꯣꯏꯒꯤ ꯌꯨꯝ ꯕꯣꯔꯥꯒꯤ ꯃꯄꯨꯁꯨ ꯌꯥꯎꯋꯦ ꯑꯗꯨ ꯂꯦꯞꯂꯝꯝꯃꯦ ꯑꯗꯨꯗ ꯑꯩꯗꯤ ꯎꯝ ꯂꯦꯞꯔꯝꯕꯒꯤ ꯑꯗꯨꯕ ꯃꯇꯝꯗ ꯃꯩꯁꯨ ꯂꯥꯛꯇꯦꯕ
ꯑꯝ
ꯍꯥꯏꯁꯨ ꯂꯥꯛꯇꯕꯤ ꯑꯩꯈꯣꯏꯁꯤꯗ ꯆꯪꯉꯦꯕꯀꯣ
ꯑꯥ
ꯆꯪꯉꯦ ꯆꯪꯉꯒ ꯃꯩ ꯂꯥꯛꯀꯦ ꯍꯥꯞꯄꯦ ꯍꯥꯏꯅ ꯑꯩꯈꯣꯏꯅꯤꯁꯦ ꯐꯝꯃꯦ ꯄꯨꯡ ꯑꯃ ꯍꯦꯜꯂꯦꯕ ꯐꯝꯃꯤꯁꯦ ꯄꯨꯡ ꯑꯃꯈ ꯅꯠꯇꯦ ꯄꯨꯡ ꯑꯃ ꯃꯈꯥꯏ ꯍꯦꯟꯅ ꯐꯝ ꯑꯩꯈꯣꯏꯗꯤ ꯍꯦꯛ ꯂꯥꯛꯄꯗꯤ ꯃꯩꯗꯤ ꯂꯥꯛ ꯂꯥꯛꯇꯦꯕ ꯑꯗꯨꯕꯨ ꯑꯩꯈꯣꯏ ꯑꯁꯦ ꯑꯥ ꯃꯄꯥꯟꯗ ꯃꯩ ꯂꯥꯛꯇꯦ ꯍꯥꯏꯅ ꯍꯥꯏꯗꯤ ꯂꯝꯕꯤꯗ ꯎꯕ ꯃꯤ ꯂꯩꯀꯥꯏ ꯑꯃꯃꯩ ꯂꯥꯛꯇꯕꯗꯣ
ꯎꯝ
ꯑꯗꯣ ꯑꯩꯈꯣꯏꯒꯤ ꯋꯥꯈꯜꯗꯤ ꯉꯁꯥꯏ ꯊꯣꯛꯄꯗꯣ ꯃꯩ ꯂꯥꯛꯇ꯭ꯔꯒ ꯊꯣꯛꯑꯦꯕ ꯑ ꯃꯩ ꯃꯨꯠ ꯊꯠꯂꯒ ꯊꯣꯛꯑꯦꯕ ꯑꯗꯣ ꯑꯩꯈꯣꯏꯅ ꯍꯜꯂꯛꯄ ꯀꯥꯟꯗ ꯑꯩꯈꯣꯏꯅꯤꯅ ꯃꯩꯗꯣ ꯑꯣꯟ ꯇꯧꯗ꯭ꯔꯕꯅꯤꯅ ꯑꯗꯨ ꯑꯥ ꯃꯅꯨꯡ ꯑꯥ ꯃꯇꯥꯏꯔꯣꯝꯗ ꯇꯥꯕ ꯑꯗꯨꯅ ꯃꯩ ꯃꯨꯠꯂꯦ ꯇꯥꯕꯒꯤ ꯑꯩꯈꯣꯏꯁꯦ ꯑꯣꯟ ꯇꯧꯗꯕꯤꯗ ꯃꯩꯁꯦ ꯃꯨꯠꯂꯦ ꯍꯥꯏꯅ ꯂꯩꯔꯤꯅꯦꯕ
ꯍꯝ
ꯄꯨꯡ ꯑꯃ ꯃꯈꯥꯏꯒꯤ ꯃꯇꯨꯡꯗ ꯑꯃꯨꯛ ꯑꯩꯈꯣꯏꯅꯤꯅ ꯀꯨꯏꯔꯦ ꯍꯥꯏꯅ ꯑꯣꯟ ꯇꯧꯔꯛꯄꯥꯟꯗ ꯃꯩ ꯂꯥꯛꯑꯒ ꯑꯩꯈꯣꯏꯅ ꯑꯣꯟ ꯇꯧꯔꯝꯗꯕ ꯑꯣꯏꯔꯝꯃꯦ ꯑ ꯀꯔꯤꯃꯨꯛ ꯄꯪꯕ꯭ꯔꯥ
ꯄꯉ
ꯅꯣꯛꯅꯤꯡꯕꯁꯤꯗꯤ ꯁꯤ ꯃꯇꯥꯡꯗꯤ ꯁꯤꯕꯨ
ꯁꯟꯗꯒꯤ ꯍꯦꯟꯅ ꯄꯪꯉꯤ ꯅꯣꯏ ꯁꯟꯅ ꯁꯤꯡꯉꯦ
ꯎ ꯈꯪꯗꯦ ꯁꯟ ꯆꯤꯡꯗꯣꯏꯔꯥ ꯀꯔꯤ ꯆꯣꯡꯗꯣꯏꯔ ꯑꯗꯨꯕꯨꯗꯤ ꯑꯩꯈꯣꯏꯁꯦ ꯈꯔꯗꯤ ꯄꯪꯗꯤ ꯄꯪꯉꯦ ꯍꯥꯏꯇꯥꯔꯦ ꯑꯩꯗꯤ ꯅꯤꯡꯁꯤꯡ ꯑꯗꯨꯝ ꯑꯩꯈꯣꯏꯒꯤꯗꯤ ꯄꯥꯛ ꯅꯤꯡꯁꯤꯡꯗꯕꯗꯣ ꯇꯧꯋꯦꯕ ꯍꯥꯏꯕꯗꯤ ꯀ꯭ꯔꯤꯌꯥ ꯍꯥꯏꯁꯤꯔ ꯑꯗꯨꯝ ꯂꯥꯛꯂꯝꯗꯧ ꯍꯥꯏꯗꯤ ꯂꯥꯛꯇꯦ ꯑꯩꯈꯣꯏꯅꯤꯗꯤ ꯑꯣꯟ ꯇꯧꯋꯦ ꯍꯥꯏꯅ ꯂꯩꯕꯅꯦ ꯋꯥꯈꯜꯗꯨꯗꯤ ꯀꯣ
ꯎꯝ
ꯇꯧꯔꯝꯗꯕ ꯋꯥꯅꯤꯅ ꯄꯦꯔꯥꯅꯤ ꯅꯣꯏꯗꯤ ꯀꯔꯤ ꯃꯊꯦꯜ ꯇꯧꯔꯕ
ꯁꯟꯁꯥꯒ ꯈꯔꯀ ꯃꯅꯨꯡꯅꯨꯡꯁꯥ ꯑꯣꯏꯅ ꯇꯧꯊꯔꯦ
ꯏꯁꯁ ꯌꯦꯟꯁꯥꯡꯒꯁꯦ ꯌꯥꯝ ꯍꯥꯎꯕꯤꯅꯦꯀꯣ
ꯑꯁꯤ ꯈꯛꯇꯅꯤ ꯇꯥꯏ
ꯅꯊꯟꯗ ꯆꯥꯔꯤꯔꯣ ꯀꯃꯥꯏꯅ ꯇꯧꯔꯤꯔꯣ
ꯑꯠꯇꯦ ꯁꯤ ꯍꯣꯁꯇꯦꯜꯗ ꯂꯩꯔꯤꯕ ꯑꯩꯈꯣꯏ ꯀꯥꯡꯕꯨ ꯃꯤ ꯃꯔꯤ
ꯅꯪꯅ ꯊꯣꯡꯕꯤꯔꯤꯔꯣ
ꯎꯝ ꯁꯦꯟꯁꯨ ꯁꯦꯝ ꯁꯦꯝꯕꯤꯕ ꯂꯧꯁꯨ ꯂꯧꯕ ꯆꯠꯄ ꯊꯣꯡ ꯊꯣꯡꯕꯤꯕ ꯑꯩꯁꯨ ꯌꯥꯝ ꯆꯥꯗꯕ ꯃꯣꯏꯅ ꯌꯥꯝ ꯆꯥꯕ ꯂꯣꯏꯔꯦ
ꯅꯪꯗꯤ ꯌꯥꯝ ꯐꯕ ꯃꯤ ꯑꯣꯏꯔꯝꯃꯤꯀꯣ
ꯔ ꯍꯖꯔ
ꯑꯗꯨꯅꯦ ꯅꯪꯒꯤ ꯅꯪꯒꯤ ꯅꯨꯄꯤ ꯑꯣꯏꯕꯤ ꯅꯨꯄꯥ ꯅꯪꯒꯤ ꯅꯨꯄꯤ ꯑꯣꯏꯒꯗꯧꯕꯁꯦ ꯂꯩꯕꯥꯛ ꯌꯥꯝ ꯐꯔꯦ ꯑꯩ ꯑꯣꯏꯔꯝꯃꯗꯤ ꯐꯅꯤꯗ
ꯑꯁ ꯇꯂꯦꯕ ꯅꯥꯕ
ꯀꯔꯤꯒꯤ ꯇꯥꯅꯨꯔꯛ ꯑꯁꯦꯡꯕꯩꯅꯦ ꯑꯩ ꯑꯣꯏꯔꯝꯑꯣꯏ ꯑꯩ ꯑꯣꯏꯅ ꯑꯣꯏꯅꯤꯡꯉꯛꯑꯦꯀꯣ
ꯈꯪꯗꯦꯍꯦ ꯇꯩ ꯏꯃꯥ ꯂꯩꯔꯦꯍꯦ
ꯑꯁꯦꯡꯉꯩꯔꯣ ꯋꯥꯈꯜ ꯌꯥꯝ ꯁꯣꯛꯑꯦ ꯑꯗꯨꯗꯤ ꯀꯥꯏ ꯑꯗꯨꯕꯨꯗꯤ ꯌꯥꯝ ꯀꯥꯏꯌꯦꯗꯤ ꯊꯃꯣꯏꯁꯦ
ꯑ
ꯑꯅꯤꯒ ꯊꯝꯕ ꯌꯥꯗ꯭ꯔꯣ
ꯑꯅꯤꯗꯤ ꯌꯥꯗꯦ
ꯑꯗꯨ ꯅꯨꯄꯤꯗꯨꯕꯨ ꯃꯤ ꯌꯥꯝ ꯐꯕ꯭ꯔꯣꯅꯦ ꯃꯤꯟ ꯌꯥꯝ ꯐꯔꯝꯗꯧ ꯃꯥꯟꯗꯦꯀꯣ
ꯍꯛꯆꯥꯡ ꯑꯃꯈꯛꯇꯅꯦ ꯅꯨꯄꯤ ꯑꯅꯤ ꯀꯣꯏꯕ ꯌꯥꯗꯦ
ꯑꯩꯅ ꯍꯥꯏꯕꯗꯤ ꯑꯗꯨ ꯅꯨꯄꯤꯗꯣ ꯈꯔ ꯀ ꯃꯆꯤꯟ ꯀꯜꯂꯤ ꯍꯥꯏꯕ ꯇꯥꯏꯌꯦꯕ
ꯌꯥꯝ ꯀꯜꯂꯦ ꯃꯆꯤꯟꯁꯨ ꯁꯤ ꯃꯆꯤꯟꯁꯨ ꯀꯜꯂꯦ ꯀꯗꯥꯏꯁꯨ ꯌꯥꯝ ꯍꯥꯏꯌꯦ
ꯋꯥꯔꯤ ꯁꯤꯗꯤ ꯅꯨꯡꯉꯥꯏꯇꯦꯍꯦ ꯐꯩꯌꯦ ꯐꯩꯌꯦ ꯑꯗꯨꯃꯥꯏꯅ ꯇꯧꯔꯝꯃꯗꯤ ꯅꯠꯇ꯭ꯔꯥ ꯍꯌꯦꯡꯋꯥꯏ ꯇꯨꯝꯕ ꯆꯤꯡ ꯈ꯭ꯔ ꯀꯟꯕꯁꯤꯡꯁꯦ ꯍꯌꯦꯡ ꯍꯥꯏꯕ ꯂꯧꯔꯛꯄꯗ ꯌꯥꯝ ꯐꯩꯌꯦ ꯃꯤꯅ ꯌꯥꯝ ꯍꯩꯅꯕꯅꯦ
ꯈꯪꯗ꯭ꯔꯦꯍꯦ ꯑꯗꯨ ꯌꯥꯎꯔꯗꯤ ꯑꯩꯗꯤ
ꯍꯣꯏ ꯃꯤꯅ ꯁꯨꯝꯅ ꯁꯨꯝ ꯍꯥꯏꯕ ꯏꯔꯗꯤ ꯈꯪꯗꯦ ꯃꯤꯅ ꯍꯣꯏ ꯃꯆꯤꯟ ꯀꯟꯕꯒꯨꯝꯕꯁꯦ ꯇꯧꯔꯛꯄ ꯀꯥꯟꯗ ꯊꯝꯃ ꯃꯣꯏ ꯍꯦꯟꯅ ꯁꯦꯡꯉꯦꯒꯨꯝꯕ ꯍꯥꯏꯌꯦꯕꯀꯣ
ꯁꯦꯡꯅꯗꯤ ꯀꯃꯥꯏꯅ ꯇꯧꯕ ꯐꯨꯔꯣ
ꯃꯤꯕꯨ ꯐꯨꯕ ꯌꯥꯗꯦ ꯅꯪꯕꯨ ꯅꯨꯡꯁꯤꯅ ꯅꯪꯒꯤ ꯌꯨꯝꯗ ꯂꯥꯛꯄ ꯀꯥꯟꯗ ꯃꯤꯕꯨ ꯀꯃꯥꯏ ꯎꯒꯦꯔꯣꯔꯪꯁꯨ ꯅꯠꯇ꯭ꯔꯥ
ꯃꯥꯅꯦ ꯃꯥꯅꯦ
ꯅꯪꯕꯨ ꯅꯨꯡꯁꯤ ꯍꯥꯏꯅ ꯅꯪꯒꯤ ꯌꯨꯝ ꯇꯥꯅ ꯂꯥꯛꯄꯗꯗꯤ ꯅꯪ
ꯑꯩꯗꯤ ꯏꯆꯥ ꯑꯅꯤ ꯏꯆꯥ ꯑꯍꯨꯝ ꯎꯔꯦ
ꯑꯁ ꯅꯨꯡꯉꯥꯏꯔꯦ ꯑꯩꯈꯣꯏ ꯀꯨꯀꯔ ꯀꯥꯃꯤꯗꯣ ꯇꯥꯕ꯭ꯔꯣ ꯆꯥꯛꯀꯝ ꯆꯥꯛꯀꯨꯝꯕ ꯊꯣꯡꯁꯤꯔꯥ ꯈꯣꯠꯁꯤꯔꯥ ꯈꯜꯂꯤ ꯊꯣꯡꯕꯗꯤ ꯍꯧꯗ꯭ꯔꯤꯀꯣ ꯑꯩꯈꯣꯏꯗꯣ
ꯎꯝ
ꯁꯕꯗ ꯑꯣꯏꯔꯦ ꯁꯤꯗꯤ ꯅꯣꯏꯗꯤ ꯀꯃꯥꯏꯅ ꯇꯧꯕ꯭ꯔꯣ ꯀꯩꯅꯣ ꯅꯨꯡꯁꯥꯒꯨꯝꯕ ꯌꯥꯝ ꯊꯣꯛꯇ꯭ꯔꯥ ꯀꯃꯥꯏꯅ ꯇꯧꯕ꯭ꯔꯣ ꯅꯣꯏꯒꯤ ꯑꯗꯨꯕꯣ
ꯁꯥꯠ ꯊ ꯩ ꯄꯗꯤ ꯊꯣꯛ ꯑꯥ ꯑꯗꯨꯝ ꯁꯥꯔꯁꯨ ꯌꯥꯝ ꯀ꯭ꯨꯃꯅꯤꯇꯤ ꯂꯩꯗꯨꯗ ꯑꯗꯨꯝ ꯈꯛ ꯑꯗꯨꯝ ꯁꯥꯕ ꯍꯤꯨꯃꯤꯗꯤꯇꯤ ꯂꯩꯗꯕꯤ ꯁꯥꯕꯗ ꯑꯗꯨꯝ ꯁꯥ
ꯑꯁ ꯑꯩꯈꯣꯏꯗꯤ ꯀꯟꯅ ꯁꯥꯏꯌꯦꯕꯀꯣ
ꯑꯝ
ꯑꯩ ꯁꯥꯕ ꯍꯥꯏꯕꯁꯦ ꯑꯁ ꯈꯪꯗꯦ ꯑꯗꯨꯝ ꯌꯥꯝ ꯁꯥꯕꯒꯤ ꯂꯩꯕ ꯉꯝꯗꯕ ꯃꯥꯏ ꯐꯥꯎꯋꯦꯕ
ꯎꯝ
ꯑꯩꯒꯤ ꯅꯣꯡꯁꯥꯗꯤ ꯑꯩꯈꯣꯏꯅ ꯑꯩꯈꯣꯏꯒꯤ ꯏꯆꯦꯒ ꯑꯩꯈꯣꯏꯅ ꯂꯩꯕꯗ ꯊꯣꯡꯅꯥꯎ ꯑꯅꯤ ꯄꯥꯜꯂꯦꯕ
ꯎꯝ
ꯀꯤꯠꯆꯟꯗ ꯑꯗꯨ ꯇꯛꯁꯪꯔꯣꯝꯒꯤ ꯊꯣꯡꯅꯥꯎ ꯑꯃꯒ ꯁꯤ ꯔꯨꯝꯒꯤ ꯑꯃ ꯂꯩꯌꯦꯕ ꯔꯨꯝꯒꯤ ꯑꯗꯨ ꯔꯨꯝ ꯃꯅꯨꯡꯒꯤ ꯊꯣꯡꯅꯥꯎꯗꯒꯤ ꯅꯨꯡꯁꯥ ꯐꯨꯔꯛꯄꯗꯣ ꯍꯦꯛꯇ ꯔꯨꯝꯗ ꯌꯩꯕꯅꯤꯅꯦ ꯑꯗꯨ ꯑꯦꯁ ꯍꯣꯔꯦꯟ ꯇꯨꯝꯕ ꯌꯥꯒꯦꯔꯣ ꯌꯥꯔꯣꯏꯒꯦꯔꯥ ꯈꯪꯗ
ꯐꯪꯗ꯭ꯔꯦ
ꯑꯃꯨꯛ ꯑꯃꯨꯛ ꯁꯥꯔꯥꯛ ꯇꯧꯔ ꯈꯪꯗꯦꯕ ꯑꯗꯨꯕꯨꯗꯤ
ꯍ ꯃꯐꯝꯁꯦ ꯐꯖꯅ ꯁꯥꯕꯖꯥꯠꯅꯤꯍꯦ
ꯍꯣꯏ ꯅꯣꯡꯃ ꯀꯣꯏꯔꯛꯑꯣ ꯅꯪꯁꯨ ꯁꯥꯕꯁꯦ ꯀꯃꯥꯏꯅ ꯁꯥꯕ꯭ꯔꯥ ꯍꯥꯏꯕꯗꯣ ꯅꯪꯁꯨ ꯒ꯭ꯌꯥꯟ ꯇꯥꯒꯅꯤ ꯑꯗꯨ ꯅꯠꯇ꯭ꯔꯗꯤ ꯑꯗꯨꯕꯨ ꯑꯩꯈꯣꯏꯅ ꯁꯨꯝꯅ ꯁꯨꯝ ꯍꯥꯏꯕꯁꯦ ꯃꯤꯅ ꯄꯥꯛ ꯊꯥꯖꯒꯟꯗꯦꯕ ꯍꯥꯏꯕꯗꯤ ꯁꯛꯑꯦ ꯍꯥꯏꯔꯁꯨ ꯅꯣꯏꯅ ꯒ꯭ꯌꯥꯟ ꯇꯥꯗꯦꯕꯀꯣ
ꯎꯝ
ꯍꯥꯏꯕꯗꯤ ꯐꯥꯎ ꯑꯗꯨꯝ ꯌꯥꯎꯗꯕꯅꯤꯅ ꯑꯗꯨꯝ ꯅꯣꯏꯅ ꯌꯧꯔꯒ ꯀꯃꯥꯏꯅ ꯁꯥꯕ꯭ꯔꯥ ꯍꯥꯏꯅ ꯌꯧꯕꯗꯣ
ꯎꯝ
ꯑꯗꯨꯅ ꯍꯦꯟꯅ ꯒ꯭ꯌꯥꯟ ꯇꯥꯗꯣꯏꯅꯦꯕ ꯀꯣꯏꯔꯛꯑꯣ ꯅꯣꯡꯃ
ꯀꯣꯏꯔꯀꯦ ꯀꯣꯏꯔꯀꯦ ꯆꯠꯠꯇ ꯍꯥꯏꯗ꯭ꯔꯦꯅꯦ
ꯑꯁ ꯑꯩ ꯂꯩꯔꯤꯁꯤꯗꯤ ꯁꯟꯁꯥꯔꯥ ꯌꯦꯟ ꯁꯥꯔꯥ ꯅꯪꯅ ꯆꯥꯅꯤꯡꯕ ꯑꯃ ꯊꯣꯡꯕꯤꯒꯦ ꯂꯥꯛꯑꯣ ꯀ
ꯎꯝ ꯂꯥꯛꯀꯦ ꯂꯥꯛꯀꯦ ꯂꯥꯛꯀꯦ
ꯀꯩꯅꯣ ꯅꯪꯗꯤ ꯋꯥ ꯑꯉꯥꯡꯗꯗꯤ ꯇꯨꯃꯤꯟ ꯂꯩꯔꯤꯁꯦ ꯂꯥꯛꯅꯤꯡꯗꯕ꯭ꯔꯣ
ꯇꯨꯝꯅꯤꯡꯉꯦ ꯁꯟꯁꯥ ꯆꯥꯕꯒꯤ
ꯁꯦꯟꯖꯥ ꯆꯥꯕꯒꯤ ꯇꯨꯝꯅꯤꯡꯉꯦ ꯏꯁ ꯅꯪꯗꯤ ꯀꯌꯥꯝ ꯆꯥꯔꯨꯔꯒ ꯇꯨꯝꯅꯤꯡꯉꯤꯅꯣ
ꯇꯨꯝꯅꯤꯡꯈ꯭ꯔꯦ ꯇꯨꯝꯅꯤꯡꯈ꯭ꯔꯦ ꯑꯩ
ꯑꯁ
ꯍꯌꯦꯡꯗꯤ ꯆꯥꯁꯠꯗꯣ ꯃꯥꯟꯗꯦ ꯁꯝ ꯀꯛꯅꯤꯡꯉꯩꯁꯨ ꯊꯕꯛ ꯂꯩ ꯑꯁ
ꯑꯁ ꯅꯨꯡꯁꯤꯌꯦꯗ ꯅꯪꯁꯦꯀꯣ ꯁꯝꯗꯣ ꯆꯞꯅ ꯀꯛꯑꯒ ꯅꯥꯟꯅ ꯐꯖꯔ ꯂꯩꯑꯣꯣꯀꯣ
ꯂꯩꯒꯦ ꯂꯩꯒꯦ ꯂꯩꯒꯦ
ꯅꯪꯅ ꯐꯖꯕ ꯍꯥꯏꯕꯁꯦ ꯑꯩꯒꯤ ꯃꯥꯏꯅ ꯏꯈ꯭ꯔꯤꯔꯣ
ꯑꯦꯁ ꯑꯗꯨꯃꯥꯏꯅ ꯑꯣꯏꯕ꯭ꯔꯣ
ꯍꯣꯏ ꯐꯖꯔꯒ ꯂꯩꯌꯣ ꯑꯩꯈꯣꯏꯗꯤ ꯐꯖꯅꯤꯡꯉꯁꯨ ꯈꯔ ꯁꯥꯕꯒꯤ ꯍꯣꯏ ꯑꯗꯨꯝ ꯀꯂꯔꯕꯨꯗꯤ ꯈꯔ ꯉꯧꯔꯛꯑꯦ ꯑꯗꯨ ꯑꯣꯏꯔꯁꯨ ꯁꯨ ꯁꯥꯕꯒꯤ ꯀꯦꯕ ꯈꯣꯠꯄꯁꯦ ꯄꯥꯛ ꯉꯝꯗ꯭ꯔꯦꯕꯀꯣ
ꯎꯝ
ꯏꯅꯦꯗ ꯅꯣꯏꯗꯤ ꯀꯃꯥꯏꯅ ꯇꯧꯕ꯭ꯔꯣ
ꯑꯩꯈꯣꯏꯗꯤ ꯁꯥ ꯍꯥꯏꯔꯁꯨ ꯍꯤꯨꯃꯤꯗꯤꯇꯤ ꯂꯩꯇꯦꯕ
ꯑꯣ ꯑꯗꯨꯗꯤ ꯈꯥꯡꯕꯁꯦ ꯑꯗꯨꯝ ꯈꯔꯗꯤ ꯅꯨꯡꯉꯥꯏꯔꯦ
ꯎꯝ ꯅꯨꯡꯁꯤꯠꯁꯦ ꯌꯥꯝ ꯏꯪꯉꯦ
ꯑꯁ ꯑꯩꯈꯣꯏꯁꯨ ꯅꯪ ꯂꯩꯕ ꯃꯐꯝꯗ ꯂꯥꯛꯅꯤꯡꯉꯦ ꯑꯗꯨ ꯅꯣꯡꯃ ꯇꯟꯖꯥ ꯆꯥꯕꯗ ꯏꯆ ꯏꯆꯦ ꯍꯧꯔꯒ ꯑꯩꯈꯣꯏ ꯀꯣꯏꯔꯛꯀꯦꯀꯣ
ꯀ ꯉꯥꯎ
ꯅꯣꯏ ꯅꯣꯏꯅ ꯄꯨꯕꯤꯗꯣꯏꯅꯦ ꯀꯣꯏꯕ ꯈꯣꯠꯄꯁꯦ
ꯁ ꯑꯩ ꯆꯠꯗꯤ ꯍꯩꯗ꯭ꯔꯤꯌꯦꯦ
ꯑꯦꯁ ꯅꯪ ꯅꯪ ꯄꯥꯈꯪꯁꯤꯃꯨꯛ ꯆꯥꯎꯔꯒ ꯅꯁꯥꯛ ꯁꯤꯃꯨꯛ ꯐꯖꯔꯒ ꯑꯗꯨ ꯍꯩꯇ꯭ꯔꯗꯤ ꯃꯤꯅ ꯅꯣꯛꯄꯤꯔꯣꯏꯗ꯭ꯔꯣ
ꯑꯩꯐꯥꯎ ꯃꯥꯡꯉꯦ ꯇꯧꯉꯩ ꯁꯤꯗ
ꯑꯁ ꯅꯣꯛꯅꯤꯡꯉꯦꯗ ꯅꯪꯒꯤ ꯅꯪꯒꯤ ꯋꯥꯁꯤꯗꯤ ꯇꯥꯕ꯭ꯔꯣ
ꯇꯑꯌꯦ ꯇꯌꯦ
ꯋꯥ ꯇꯞꯅ ꯉꯥꯡꯕꯗꯨꯗ ꯀꯔꯤꯔꯣ ꯍꯥꯏꯅ ꯈꯝꯕꯅꯦ
ꯇꯞꯅ ꯉꯥꯡꯗꯦ ꯀꯟꯅ ꯀꯟꯅ ꯉꯥꯡꯉꯦ
ꯑꯗꯨꯗꯤ ꯈꯔ ꯍꯦꯟꯅ ꯀꯟꯅ ꯉꯥꯡꯉꯣ ꯅꯪꯒꯤ ꯈꯣꯟꯖꯦꯜ ꯇꯥꯕ ꯅꯨꯡꯉꯥꯏꯑꯕ ꯀꯟꯅ ꯉꯥꯡꯉꯦ
ꯏꯁꯤꯅ ꯊꯤꯒꯅꯣ ꯑꯁꯤꯅ ꯌꯥꯝ ꯊꯤꯒꯂꯦꯦ ꯅꯨꯄꯤꯁꯦ ꯍꯥꯏꯩꯅꯗꯦ
ꯍ ꯅꯨꯡꯁꯤꯕꯒꯤ ꯍꯥꯏꯔꯤꯅꯦ ꯅꯨꯡꯁꯤꯗꯕꯗ ꯃꯤꯗꯨꯕꯨ ꯈꯣꯟꯖꯦꯜ ꯀꯃꯥꯏꯅ ꯇꯥꯅꯤꯡꯒꯦꯔꯣ
ꯌꯥꯝꯅ ꯃꯤ ꯐꯥꯈ꯭ꯔꯦꯀꯣ ꯍꯟꯗꯛ
ꯍꯣꯏ ꯑꯩꯗꯤ ꯑꯗꯨꯝ ꯌꯥꯝ ꯐꯕ ꯑꯣꯏꯗꯦꯗ ꯅꯪꯒꯤ ꯋꯥꯈꯜꯅꯅꯦ ꯑꯗꯨꯝ ꯑꯗꯨꯕꯨꯗꯤ ꯈꯪꯗꯦꯗ ꯇꯥꯗ꯭ꯔꯣ
ꯇ
ꯈꯪꯗꯦꯕ ꯑꯗꯨ ꯐꯕ꯭ꯔꯥ ꯐꯠꯇꯕ꯭ꯔꯥ ꯍꯥꯏꯕꯗꯣ ꯑꯗꯨ ꯀꯒꯌꯥꯟ ꯇꯥꯗꯦꯕ ꯐꯕ꯭ꯔꯥ ꯐꯠꯇꯕ꯭ꯔꯥ ꯍꯥꯏꯕꯗꯣ
꯭ꯌꯥꯟ ꯇꯥꯅ ꯂꯌꯦ ꯭ꯌꯥꯟ ꯇꯥꯅ ꯂꯌꯦ ꯉꯁꯤꯟ ꯅꯥꯉꯅꯗꯨꯗ
ꯍꯣꯏꯗ ꯁꯥꯥꯛ ꯌꯦꯟꯁꯥꯡ ꯊꯣꯡꯒꯦ ꯍꯥꯏꯅ ꯀꯟꯅ ꯇꯧꯕꯌꯦ ꯆꯤꯡꯗꯣ ꯀꯩꯅꯣꯝꯃ ꯇꯧꯔꯦ ꯎꯝ ꯈꯪꯉꯦꯀꯣ ꯍꯥꯕꯗꯣ ꯅꯪꯁꯨ ꯅꯪꯁꯦ ꯉꯁꯤ ꯁꯥ ꯆꯥꯔꯛꯏꯁꯦ ꯀꯔꯤ ꯋꯥꯈꯜ ꯅꯨꯡꯉꯥꯏꯕꯒꯤꯅꯣ ꯑꯩꯈꯣꯏꯗꯤ ꯕꯣꯜ ꯉꯝꯕꯒꯤ ꯆꯥꯕꯅꯦ
ꯑꯩꯈꯣꯏꯗꯤ ꯑꯩꯈꯣꯏꯗꯤ ꯁꯨꯇꯤ ꯂꯩꯕꯒꯤ ꯆꯥꯕ ꯋꯥꯅꯤꯗ
ꯅꯨꯡꯉꯥꯏꯔꯦ